ꯍꯜꯂꯣ
ꯀꯦꯗꯧꯔꯤꯒꯦ
ꯇꯥ ꯇꯥꯕ꯭ꯔꯣ
ꯇꯥꯏꯌꯦ ꯀꯩꯗꯧꯔꯤꯒꯦ
ꯑꯠꯁꯥ ꯁꯥ ꯁꯥ ꯇꯥꯏꯌꯦꯀꯣ ꯐꯖꯅ ꯇꯥꯏꯌꯦ ꯇꯥꯏꯌꯦ
ꯇꯨꯝꯂꯕ꯭ꯔꯣ
ꯇꯨꯝꯃꯒ ꯂꯩꯔꯦꯗ ꯉꯁꯥꯏꯅ ꯇꯨꯝꯃꯦ
ꯉꯜꯂꯤꯍꯦ
ꯎꯝ ꯆꯥꯛ ꯆꯥꯔꯕꯣ ꯅꯪ
ꯆꯥꯛ ꯇꯣꯛꯇ ꯉꯥꯏꯔꯤ ꯍꯥꯏꯗꯤ
ꯀꯔꯤ ꯃꯊꯦꯜ ꯆꯥꯔꯒꯦ
ꯉꯁꯤꯗꯤ ꯑꯣꯛꯁꯥ ꯆꯥꯏꯍꯦ ꯇꯨꯝꯃꯝꯗꯥꯏꯗ ꯃꯇꯝ ꯂꯦꯟꯕ ꯆꯨꯨꯝꯅ ꯋꯥꯔꯤ ꯁꯥꯟꯅꯁꯤꯅ ꯐꯣꯟ ꯇꯧꯔꯛꯄꯅꯤꯅꯦ
ꯑꯁ ꯁꯥꯎꯕ ꯉꯥꯛꯇꯅꯤꯅꯦꯍꯦ ꯅꯣꯏ ꯗ꯭ꯌꯨꯇꯤ ꯄꯨꯡ ꯅꯪ ꯗ꯭ꯌꯨꯇꯤ ꯄꯨꯡ ꯀꯌꯥ ꯂꯣꯏꯗꯣꯏꯅꯣ ꯗ꯭ꯌꯨꯇꯤ ꯄꯨꯡ ꯀꯌꯥ ꯂꯣꯏꯗꯣꯏꯅꯣ
ꯄꯨꯡ ꯇꯔꯥꯅꯤꯊꯣꯏ ꯑꯗꯨꯋꯥꯏꯗ
ꯇꯔꯥꯅꯤꯊꯣꯏ ꯂꯥꯛꯑꯒ ꯑꯁ ꯊꯦꯡꯉꯦꯍꯦ
ꯊꯦꯡꯈ꯭ꯔꯕꯅꯤ ꯅꯤꯌꯥꯝꯕꯥꯒꯤ ꯊꯕꯛꯗꯤ
ꯑꯁ ꯊꯕꯛ ꯌꯥꯝ ꯐꯩ ꯀꫭ ꯊꯕꯛ ꯌꯥꯝ ꯐꯩ ꯄꯩꯁꯥꯗꯤ ꯐꯖꯅ ꯇꯥꯜꯂꫭ
ꯊꯕꯛ ꯇꯧꯗ꯭ꯔꯗꯤ ꯍꯤꯡꯕ ꯌꯥꯔꯣꯏꯅꯦ
ꯅꯠꯇꯦꯗꯦ ꯉꯁꯥꯏ ꯉꯁꯥꯏꯒꯤ ꯋꯥꯔꯤꯗꯣ ꯀꯃꯥꯏꯅ
ꯃꯆꯤꯟ ꯆꯣꯠꯂꯦ ꯍꯥꯏꯕ ꯇꯥꯗ꯭ꯔꯣ
ꯇꯥꯏꯌꯦ ꯇꯥꯏꯌꯦ ꯇꯥꯕꯨꯗꯤ ꯇꯥꯕꯀꯣ ꯑꯦꯛꯁꯟ ꯑꯣꯏꯅ ꯇꯧꯕꯁꯤ ꯉꯝꯗꯕ ꯍꯥꯏꯇꯥꯔꯦ
ꯇꯥꯕꯗꯤ ꯇꯕꯥ
ꯑꯦꯛꯁꯟ ꯑꯣꯏꯅ ꯄꯥꯡꯊꯣꯛꯄ ꯑꯦꯛꯁꯟ ꯑꯣꯏꯅ ꯇꯧꯕ ꯉꯝꯗꯕ
ꯎꯝ ꯊꯕꯛꯀꯤ ꯑꯣꯏꯅꯗꯤ ꯄꯥꯡꯊꯣꯛꯄ ꯉꯝꯗꯅꯕꯀꯣ
ꯑꯗꯨ ꯋꯥꯔꯤꯗꫭ ꯇꯣꯛꯈꯤꯁꯤꯅꯦ ꯉꯁꯥꯏꯒꯤꯗꯣ ꯇ꯭ꯋꯦꯟꯇꯤ ꯅꯥꯏꯟ ꯏꯔꯁ ꯍꯥꯏꯕꯗꫭ ꯋꯥꯔꯤꯗꯨ ꯀꯗꯥꯏ ꯐꯥꯎ ꯌꯧꯔꯒꯦ
ꯑꯁ ꯉꯁꯥꯏ ꯚꯤꯗꯤꯑꯣ ꯀꯣ ꯑꯅꯤꯔꯛ ꯇꯧꯕꯅꯤꯅꯦ ꯃꯥꯅ ꯍꯥꯟꯅ ꯇꯧꯔꯛꯑꯦ ꯑꯩ
ꯋꯥꯔꯤ ꯁꯥꯟꯅꯕ ꯅꯨꯡꯉꯥꯏꯕ꯭ꯔꯕ
ꯋꯥꯔꯤꯗꯤ ꯑꯗꯨꯝ ꯁꯥꯟꯅꯕ ꯅꯨꯡꯉꯥꯏ ꯃꯥ ꯍꯧꯖꯤꯛ ꯍꯣꯁꯄꯤꯇꯥꯜꯗ ꯃꯥꯒꯤ ꯍꯪꯀꯜ ꯅꯥꯏ ꯍꯥꯏꯕꯒꯤꯀꯣ
ꯎꯝ
ꯏꯇꯗ ꯂꯥꯏꯀꯠꯅꯔꯤ ꯍꯥꯏ ꯂꯥꯏꯌꯦꯡꯕ ꯆꯠꯂꯤ ꯍꯥꯏ
ꯅꯠꯇꯦ ꯑꯩ ꯑꯩ ꯑꯣꯏꯅ ꯎꯅꯕ ꯆꯠꯂꯨꯔꯨꯔꯣ ꯅꯪꯒꯤ ꯁꯔꯨꯛꯇ
ꯑꯗꯨꯕꯨꯗꯤ ꯅꯪꯒꯤ ꯈꯨꯠꯁꯤꯅꯤꯅ ꯅꯕꯥꯅꯤꯕꯨ ꯌꯥꯅꯔꯗꯤ ꯑꯗꯨꯝ ꯆꯠ ꯄꯌꯥꯏ
ꯑꯩꯅ
ꯀꯔꯤ ꯀꯥꯏꯕ ꯂꯩꯌꯦ ꯅꯨꯄꯤ ꯅꯨꯄꯤ ꯆꯦꯟꯗ꯭ꯔꯤꯕ ꯃ ꯃꯅꯨꯡꯗꯗꯤ
ꯑꯩ ꯍꯥꯏꯒꯦ ꯇꯥꯎꯕ ꯍꯥꯟꯅ ꯅꯪ ꯅꯪ ꯅꯪꯅ ꯊꯥꯔꯛꯄꯅꯦ ꯍꯥꯏꯅꯀꯣ ꯑꯩ ꯑꯣꯏꯅ ꯆꯠꯂꯨꯔꯨꯔꯣ ꯆꯠꯂꯒ ꯎꯅꯔꯒꯦ ꯌꯥꯕ ꯅꯠꯇ꯭ꯔꯣ
ꯌꯥꯏ ꯌꯥꯏ ꯌꯥꯏ ꯑꯩꯅ ꯉꯥꯡꯕꯤꯔꯒ
ꯅꯪꯅ ꯅꯪ ꯍꯌꯦꯡ ꯐꯣꯟ ꯇꯧꯔꯒ ꯑꯗꯨꯃꯥꯏꯅ ꯍꯥꯏꯌꯀꯣ ꯑꯦ ꯏꯃꯥꯟꯅꯕ ꯊꯥꯔꯛꯀꯦ ꯑꯩꯒꯤ ꯃꯍꯨꯠꯇꯅ
ꯀꯔꯤ ꯀꯥꯏꯕ ꯂꯩꯇꯦꯕ
ꯑꯗꯨꯅꯦꯕ ꯑꯁ ꯑꯩꯈꯣꯏꯗꯤ ꯆꯦꯟꯒꯦ ꯇꯧꯒꯗꯧꯕꯅꯤꯅ ꯅꯨꯡꯁꯤꯅꯕ ꯁꯥꯏ ꯅꯨꯡꯁꯤꯅꯕ ꯍꯥꯏꯕꯁꯦꯀꯣ ꯃꯔꯨꯞ ꯃꯥꯏꯕꯁꯦ
ꯑꯐꯕ ꯐꯠꯇꯕꯁꯤꯡꯖꯦ ꯁꯤꯌꯔ ꯇꯧꯒꯗꯧꯕꯅꯦ ꯑꯥ
ꯅꯕꯥꯅꯤ ꯌꯥꯟꯅꯔꯅꯤ ꯑꯗꯨꯝ ꯎꯅꯔꯒ ꯆꯠꯄꯅꯦ ꯀꯥꯏꯕ ꯂꯩꯇꯦꯅꯦ
ꯄꯨ ꯃꯤ ꯀꯌꯥ ꯄꯨꯒꯦ
ꯑꯩꯈꯣꯏꯅꯅꯥꯁꯦꯕꯤ ꯃꯤ ꯌꯥꯝꯃꯤ
ꯅꯠꯇꯦ ꯃꯤ ꯑꯗꯨꯝ ꯆꯪ ꯃꯤ ꯑꯗꯨꯝ ꯆꯪꯉꯛꯄ꯭ꯔꯕ ꯅꯥꯏꯠ ꯁꯤꯞꯇꯁꯨ ꯏ ꯅꯥꯏꯠ ꯇꯥꯏꯝꯗꯁꯨ
ꯏꯁ
ꯎꯝ ꯂꯦꯞꯇ꯭ꯔꯤ ꯆꯪꯕꯗꯨ ꯁꯤꯇꯤꯅꯤ ꯀꯩꯅꯣ ꯐꯔꯁꯨ ꯐꯠꯇ꯭ꯔꯁꯨ
ꯑꯗꯨ ꯑꯣꯏꯔꯁꯨ ꯑꯩꯁꯨ ꯈꯪꯉꯦ ꯑꯗꯨ ꯑꯣꯏꯔꯁꯨ ꯍꯧꯖꯤꯛꯇꯤ ꯄꯨꯡ ꯇꯔꯥ ꯈꯔꯗꯤ ꯀꯣꯝꯃꯝꯃꯅꯤꯅ ꯄꯨꯡ ꯀꯌꯥꯐꯥꯎ ꯃꯤ ꯀ꯭ꯔꯥꯎꯗꯦꯠ ꯑꯣꯏꯕꯁꯦ ꯃꯤ ꯄꯨꯡ ꯀꯌꯥꯐꯥꯎ ꯀ꯭ꯔꯥꯎꯗꯦꯗ ꯑꯣꯏꯕ꯭ꯔꯕ
ꯍꯧꯖꯤꯛꯁꯨ ꯑꯗꯨꯝ ꯃꯤ ꯀ꯭ꯔꯥꯎꯗꯦꯠ ꯑꯣꯏꯒꯅꯤ
ꯢꯁ
ꯑꯗꯨꯒ ꯄꯨꯡ ꯕꯥꯔꯣ ꯐꯥꯎꯕꯗꯤ ꯑꯗꯨꯝ ꯃꯤ ꯂꯩꯒꯅꯤ
ꯏꯁꯅꯨꯡ ꯁꯤꯈ꯭ꯔꯦꯗꯀꯣ ꯁꯤꯇꯤ ꯂꯥꯏꯐꯁꯦ ꯑꯁ ꯑ ꯍꯧꯖꯤꯛ ꯃꯇꯝꯁꯦ ꯊꯕꯛ ꯐꯖꯅ ꯁꯨꯔꯝꯕ ꯃꯇꯝꯅꯤꯅꯦ ꯑꯁ ꯑꯩꯅ ꯍꯧꯖꯤꯛ ꯌꯨꯝꯗ ꯂꯥꯛꯑꯒ ꯃꯅꯤꯄꯨꯔꯗ ꯂꯥꯛꯑꯒ ꯇꯨꯝꯃꯒ ꯂꯩꯔꯤꯁꯦ
ꯅꯪ ꯅꯪꯗꯤ ꯑꯩ ꯍꯥꯏ ꯅꯪꯉꯣꯟꯗꯗꯤ ꯑꯩ ꯍꯥꯏꯗ꯭ꯔꯣ ꯊꯣꯛ ꯀꯅꯨ ꯑꯗꯨꯝ ꯂꯩꯌꯨ
ꯊꯣꯛꯄꯅ ꯐꯕꯅꯤꯅꯦ ꯍꯛꯆꯥꯡꯗꯣ ꯐꯕꯅꯤꯅꯦ
ꯍꯛꯆꯥꯡꯒꯤꯗꯤ ꯍꯣꯏ ꯐꯥꯒꯗꯕꯅꯦ ꯑꯗꯨꯕꯨ ꯄꯩꯁꯥꯗꯤ ꯇꯥꯟꯕ ꯌꯥꯗꯕꯅꯤꯅꯦ
ꯄꯩꯁꯥꯇꯤ ꯈꯔ ꯇꯥꯟꯕꯁꯦ ꯋꯥꯏ ꯎ
ꯅꯣꯏ ꯁꯥꯏꯅ ꯀꯧꯔꯛꯄ ꯃꯥꯜꯂꯤꯅꯦ ꯅꯪꯖꯦ
ꯀꯧꯇꯦꯗ ꯀꯧꯇꯦꯗ ꯑꯩꯈꯣꯏ ꯈ ꯑꯩꯈꯣꯏ ꯌꯨꯝ
ꯆꯪꯔꯔꯣꯏ ꯍꯥꯏꯌꯦ ꯅꯪꯒꯤ ꯋꯥ ꯂꯧꯗꯦꯗ
ꯅꯠꯇꯦ ꯑꯩꯈꯣꯏ ꯌꯨꯝ ꯌꯨꯝ ꯃꯤꯁꯤꯡꯅ ꯑꯍꯟꯁꯤꯡꯅ ꯊꯣꯔꯛ ꯊꯣꯛꯈ꯭ꯔꯣ ꯊꯣꯛꯈ꯭ꯔꯣ ꯍꯥꯏꯕꯗꯨꯗ ꯊꯣꯛꯄꯅꯤꯅꯦ
ꯑꯃꯨꯛ ꯆꯪꯈ꯭ꯔꯣ ꯀꯟꯅꯗꯦ ꯅꯪ ꯆꯪꯔꯣꯏ ꯍꯥꯏꯔꯗꯤ ꯊꯨꯅ ꯅꯨ ꯅꯨꯄꯤ ꯆꯦꯟꯈ꯭ꯔꯣ
ꯈꯪꯉꯅꯤ ꯑꯥꯒꯁꯇ ꯈꯪꯉꯅꯤ
ꯀꯨꯝꯁꯤ ꯂꯣꯏꯒꯗꯧꯔꯤ ꯑꯥꯒꯁꯇꯗꯤ
ꯎꯝ ꯑꯥꯒꯁ ꯂꯣꯏꯔꯀꯥꯟꯗꯀꯣ ꯑꯥꯒꯁ ꯌꯧꯔꯀꯥꯟꯗ ꯈꯪꯉꯅꯤ ꯑꯩ ꯆꯪꯒꯗꯧꯕ꯭ꯔꯥ ꯅ ꯅꯇ꯭ꯔꯅ ꯈꯨꯟꯗ ꯑꯗꯨꯝ ꯂꯩꯗꯣꯏꯔꯥ
ꯍꯥꯏꯕꯗꯣ
ꯎꯝ ꯀꯥꯟꯅꯥꯗꯦ ꯃꯅꯤꯄꯨꯔꯗ ꯊꯕꯛ ꯊꯤꯔꯣ
ꯃꯤ ꯂꯩꯇꯦꯕꯀꯣ ꯌꯨꯝꯗꯁꯨ
ꯎꯝ ꯊꯕꯛ ꯊꯤꯔꯒꯅꯦ ꯅꯨꯄꯤ ꯆꯦꯟꯈ꯭ꯔꯣ ꯌꯥꯔꯦ
ꯅꯨꯄꯤ ꯆꯦꯟꯕ ꯍꯥꯏꯕꯁꯤꯗꯤ ꯑꯁ ꯏꯁ ꯂꯨꯍꯣꯡꯕ ꯍꯥꯏꯕꯁꯤꯗꯤ ꯐꯥꯒꯤ ꯅꯠꯇꯦꯅ ꯏꯕꯨꯡꯉꯣ
ꯑꯔꯨꯕ ꯇꯥꯡꯀꯛ ꯑꯃꯅꯦ ꯁꯤꯁꯨ ꯄꯨꯟꯁꯤꯗ
ꯑꯗꯨꯒꯤꯅꯤꯅꯦ
ꯊꯕꯛꯒꯤꯗꯤ ꯄꯩꯁꯥꯒꯤꯗꯤ ꯑꯗꯨꯝ ꯀꯣꯟꯅ ꯇꯥꯜꯔꯁꯨ ꯌꯥꯕꯅꯤꯅꯦ ꯅꯨꯄꯤꯗꯣ ꯍꯥꯟꯅ ꯊꯤꯔꯣ
ꯑꯩ ꯑꯗꯨꯝ ꯈꯜꯂꯤꯅꯦꯅꯦ ꯇꯞ ꯇꯞꯅꯀꯣ
ꯎꯝ
ꯊꯛꯇꯅ ꯂꯩꯔꯒ ꯇꯞ ꯇꯥꯅ ꯃꯥꯏ
ꯅꯪꯒꯤ ꯅꯨꯄꯤꯒ ꯅꯪꯒ ꯊꯕꯛ ꯇꯧꯃꯤꯟꯅꯔꯗꯤ ꯗꯕꯜ ꯂꯥꯛꯀꯅꯤꯅꯥ ꯅꯊꯟꯗꯥ ꯁꯨꯔꯗꯤ ꯂꯝꯕꯤ ꯑꯃꯈꯛꯇꯅꯤꯅ ꯄꯩꯁꯥ ꯇꯥꯟꯒꯗꯧꯔꯤ
ꯆꯨꯝꯃꯦꯅꯦ ꯆꯨꯝꯃ‌ꯦꯅꯦ ꯑꯍꯟꯁꯤꯡꯅ ꯍꯥꯏꯕꯖ‌ꯦ ꯌꯥꯝ ꯆꯨꯝꯃꯦ ꯑꯁ ꯑꯍꯟꯒꯤ ꯄꯥꯎꯇꯥꯛ ꯂꯧ ꯄꯥꯎꯇꯥꯛꯁꯦ ꯂꯧꯗ꯭ꯔꯗꯤ ꯌꯥꯔꯣꯏꯗꯕ ꯑꯃ ꯂꯩꯔꯦ
ꯑꯍꯟ ꯍꯥꯏꯅ
ꯅꯠꯇꯦꯗꯥ ꯅꯠ ꯇꯦꯗ ꯉꯁꯥꯏ ꯉꯁꯥꯏꯒꯤꯗꯣ ꯋꯥꯔꯤ ꯅꯨꯡꯉꯥꯏꯕ꯭ꯔ‌ꯣꯕ‌ ꯁꯥꯟꯅꯕ
ꯋꯥꯔꯤꯕꯨꯗꯤ ꯅꯨꯡꯉꯥꯏ ꯑꯗꯨꯕꯨ ꯃꯥꯅ ꯍꯥꯏꯔꯤꯖꯤ ꯍꯟꯗꯛ ꯏꯀꯨꯏ ꯀꯨꯏꯗ꯭ꯔꯤꯉꯩꯗ ꯑ ꯃꯤ ꯑꯃ ꯈꯪꯅꯕ ꯂꯩ ꯍꯥꯏ ꯃꯩꯇꯩ ꯅꯨꯄꯥꯅꯤ ꯍꯥꯏ ꯐꯣꯇꯣꯁꯨ ꯊꯥꯔꯕꯅꯤꯅꯦ ꯐꯣꯇꯣ ꯊꯥꯔꯑꯒ ꯗꯤꯜꯂꯤꯠ ꯇꯧꯒ꯭ꯔꯦꯅꯦ
ꯃꯕꯥꯅꯤ ꯎꯅꯕ ꯆꯠ ꯆꯠꯈ꯭ꯔꯦ ꯍꯥꯏꯔꯩꯔꯣ
ꯑꯁ ꯀꯗꯥꯏꯗꯒꯤ ꯎꯅꯕ ꯐꯪꯉ‌ꯣꯏꯗ
ꯎꯝ ꯀꯩꯁꯨ ꯀ꯭ꯔꯥꯏꯗꯦꯗ
ꯒꯥꯔꯤ
ꯀꯩꯅꯣꯅꯦ ꯀꯅꯥ ꯀꯅꯥꯅꯣꯅꯦ ꯃꯤ ꯌꯥꯝ
ꯑꯁ ꯏꯃꯥꯟꯅꯕꯁꯤꯡ ꯂꯥꯛꯕꯅꯤꯅꯦ ꯕ‌ꯦꯔꯥ ꯀꯥꯡꯕꯨꯅꯤꯅꯦ ꯃꯌꯥꯡ ꯀꯥꯡꯕꯨꯅꯤꯅꯦ
ꯎꯝ ꯄꯨꯡ ꯀꯌꯥꯗ ꯌꯨꯝ ꯍꯟꯗꯣꯏꯅꯣ ꯄꯨꯡ ꯕꯥꯔꯣ ꯄꯨꯡ ꯑꯗꯨꯋꯥꯏꯗ ꯂꯣꯏꯔꯒ
ꯕꯥꯔꯣ ꯃꯈꯥꯏ ꯑꯗꯨꯋꯥꯏꯗ
ꯌꯨꯝꯗ ꯍꯟꯗꯣꯏꯁꯦ
ꯄꯨꯡ ꯀꯌꯥꯗ ꯇꯨꯝ ꯇꯨꯝꯅꯕ꯭ꯔꯣ ꯅꯣꯏꯗꯤ
ꯑꯁ ꯍꯟꯗꯛ ꯑꯩ ꯃꯅꯤ ꯀꯄꯨꯔ ꯊꯣꯛꯂꯛꯄꯗꯒꯤ ꯉꯟꯇꯥ ꯉꯟꯇꯥ ꯇꯨꯝꯃꯦꯗ ꯑꯗꯨ ꯉꯁꯤꯁꯦ ꯕꯣꯜ ꯌꯦꯡꯁꯤꯔꯥ ꯈꯜꯂꯤ ꯕ‌ꯣꯜ ꯌꯦꯡꯗꯕ ꯀꯨꯏꯔ
ꯍꯌꯦꯡꯗꯤ ꯏꯐꯛ ꯊꯕꯛ ꯆꯠꯇꯣꯏꯔꯣ
ꯊꯕꯛ ꯆꯠꯂꯣꯏꯗ ꯑꯩ ꯋꯥꯔ꯭ꯛ ꯐ꯭ꯔꯣꯝ ꯍꯣꯝ ꯇꯧꯔꯤꯁꯤꯗꯤ ꯑꯩ ꯑꯦꯛꯖꯝ ꯀꯟ ꯇꯧꯔꯤ ꯂꯥꯏꯔꯤꯛ ꯀꯟ ꯄꯥꯔꯤ
ꯂꯩꯔꯤꯛ ꯀꯟꯅ ꯄꯥꯔꯤ ꯍꯥꯏꯔꯣ
ꯎꯝ ꯂꯩꯔꯤꯛ ꯀꯟꯅ ꯄꯥꯔꯤꯌꯦ ꯑꯦꯛꯖꯥꯝ ꯑꯦꯛꯖꯥꯝ ꯄꯤꯅꯥꯉꯥꯏ ꯂꯩꯕ
ꯑꯁ ꯂ‌ꯣꯏꯔꯦ ꯌꯨ ꯄꯤ ꯑꯦꯁ ꯁꯤ ꯑꯦꯛꯖꯥꯝ ꯊꯣꯛ ꯊꯣꯛꯄꯨ ꯊꯣꯛꯑꯗꯤ ꯂꯣꯏꯔꯅꯤꯀꯣ
ꯇꯜꯂꯤꯗ ꯑꯩ ꯄꯥꯕ꯭ꯂꯤꯛ ꯁꯥꯔꯚꯦꯟ ꯑꯣꯏꯅꯤꯡꯗꯦ ꯑꯦ ꯄꯤ ꯑꯦꯁ ꯁꯤ ꯇꯧꯕ ꯇꯜꯂꯦ
ꯍꯟꯗꯛꯇꯤ ꯌꯨ ꯄꯤ ꯑꯦꯁ ꯁꯤ ꯃꯈꯥ ꯈꯛꯇꯅꯦ ꯊꯕꯛ ꯑꯦꯛꯖꯥꯝ ꯀꯟꯗꯛ ꯇꯧꯔꯤꯁꯦ
ꯑꯗꯨꯇꯧ ꯑꯗꯨꯒꯨꯝꯕ ꯇꯧꯔ ꯑꯩ ꯑꯗꯨꯒꯨꯝꯕ ꯊꯥꯔꯣꯏ
ꯑꯦꯁ ꯑꯦꯁ ꯁꯤꯒꯨꯝꯕꯗꯣ ꯂꯣꯏꯅꯃꯛ ꯌꯨ ꯄꯤ ꯑꯦꯁ ꯁꯤ ꯃꯈꯥꯗ ꯆꯠꯈ꯭ꯔꯕꯅꯦ
ꯎꯝ ꯑꯣ ꯑꯣꯖꯥ ꯌꯥꯝ ꯍꯩꯌꯦ
ꯑꯗꯨ ꯃꯈꯥꯗ ꯀꯟꯗꯛ ꯇꯧꯔꯒ ꯃꯥꯅ ꯑꯥ ꯃꯁꯥ ꯃꯁꯥꯅ ꯊꯣꯛꯄꯒꯤ ꯑꯦꯛꯖꯥꯝ ꯃꯇꯨꯡ ꯏꯟꯅ ꯄꯣꯁ ꯄꯤꯕꯀꯣ
ꯎꯝ ꯅꯪꯁꯨ ꯑꯃꯨꯛ ꯇ꯭ꯔꯥꯏ ꯇꯧꯔꯣ ꯀꯩꯅꯣ
ꯑꯁ
ꯑꯁ
ꯌꯥꯔꯕꯅꯤ ꯑꯩꯈꯣꯏꯒꯤ ꯂꯤꯈ꯭ꯔꯕꯅꯦ ꯀꯣꯛꯗꯣ ꯁꯅꯕ ꯌꯥꯔꯣꯏꯅꯦ ꯌꯥꯡꯗ꯭ꯔꯦꯕ ꯀꯣꯛꯇꯣ ꯄꯨꯔꯥ ꯁꯟꯊꯤ ꯁꯟꯊꯤ ꯑꯣꯟꯒ꯭ꯔꯦꯅꯦ
ꯉꯥꯏꯍꯥꯛ ꯉꯥꯏꯍꯥꯛ ꯂꯩꯔꯗꯤ ꯁꯣꯅꯣꯆꯔꯥ
ꯁꯟꯊꯤ ꯃꯇꯨꯝ ꯃꯇꯨꯡ ꯄꯣꯝꯂꯒ ꯂꯩꯒ꯭ꯔꯕ ꯆꯞ ꯃꯥꯟꯅꯈ꯭ꯔꯕꯅꯤꯅꯦ
ꯃꯥꯅꯦ ꯃꯥꯅꯦ ꯑꯩꯈꯣꯏꯅ ꯇꯟꯕꯩꯅꯤꯗ ꯃꯤ ꯑꯇꯩ ꯀꯩꯅꯣ ꯇꯧꯔꯤꯁꯤꯗꯤ ꯑꯩꯈꯣꯏꯅ ꯑꯩꯈꯣꯏꯅ ꯑꯗꯨꯝ ꯈꯟꯕꯒꯤꯅꯦ ꯃꯤ ꯌꯦꯡꯉꯨꯅꯦ ꯑꯂꯣꯟ ꯃꯥꯜ ꯍꯣꯏ ꯃꯣꯏ ꯌꯥꯝ ꯑꯍꯟ ꯑꯣꯏꯔꯁꯨ ꯀꯩꯅꯣ ꯇꯧꯔꯤꯁꯤꯗꯤ
ꯃꯤ ꯑꯥꯇꯩꯗꯤ ꯇꯨꯝꯅꯥ ꯔꯥꯕꯣ
ꯇꯨꯝꯗꯦꯗ ꯇꯨꯝꯅꯗ꯭ꯔꯦ ꯕꯣ ꯌꯦꯡꯗꯣꯏꯅꯦ ꯉꯁꯤꯗꯤ ꯕꯣꯔ ꯌꯦꯡꯗꯣꯏꯅꯦ ꯀꯅꯥ ꯀꯥꯒꯗꯧ ꯃꯥꯟꯕ꯭ꯔꯥ
ꯕꯣꯜꯗꯤ ꯂꯣꯏꯔꯝꯅꯤꯗ ꯚꯥꯏ ꯄꯨꯡ ꯇꯔꯥ ꯃꯈꯥꯏ ꯑꯗꯨꯗꯋꯥꯏꯗ ꯍꯧꯔꯗꯤ ꯄꯨꯡ ꯃꯈꯥꯏ ꯆꯠꯈ꯭ꯔꯦꯅꯦ
ꯅꯠꯇꯦ ꯕꯥꯔꯣ ꯃꯈꯥꯏꯗꯅꯦ ꯉꯁꯤꯗꯤ ꯕꯥꯔꯣ ꯃꯈꯥꯏꯗ ꯍꯧꯗꯣꯏꯅꯦ
ꯀꯅꯥ ꯀꯅꯥꯅꯣ ꯉꯁꯤ
ꯉꯁꯤꯁꯦ ꯀꯩꯅꯣ ꯂꯩ ꯐ꯭ꯔꯥꯟꯁꯒ ꯅꯣꯔꯋꯦꯒ ꯂꯩ
ꯕꯥꯔꯣ ꯃꯈꯥꯏ ꯕꯥꯔꯣ ꯇꯥꯕꯗ ꯌꯦꯡꯒꯦ
ꯕꯣꯔꯣ ꯃꯈꯥꯏꯗ ꯂꯩ
ꯕꯥꯔꯣ ꯃꯈꯥꯏꯗꯥ
ꯎꯝ
ꯄꯨꯡ ꯇꯔꯥ ꯃꯈꯥꯏꯗ ꯂꯩꯇ꯭ꯔꯣ ꯉꯁꯤ
ꯂꯩꯇꯦ ꯕꯥꯔꯣ ꯃꯈꯥꯏꯗꯅꯦ ꯀꯅꯥ ꯀꯥꯒꯗꯕ ꯃꯥꯟꯕ꯭ꯔꯣ
ꯑꯩꯁ ꯐ꯭ꯔꯥꯟꯁꯇꯤ ꯀꯥꯒꯅꯤꯅꯦ ꯀꯝꯄꯜꯁꯔꯤ
ꯑꯁ ꯉꯔꯥꯡ ꯅꯨꯡꯗꯥꯡꯁꯨ ꯖꯔꯝ
ꯕꯥꯄ‌ꯦꯅ ꯍꯦꯇ꯭ꯔꯤꯛ ꯂꯧꯔꯅꯤ ꯉꯁꯤꯗꯤ
ꯅꯠꯇꯦ ꯉꯔꯥꯡ ꯅꯨꯡꯗꯥꯡ ꯖꯔꯃꯅꯤꯁꯨ ꯇꯠꯂꯤꯁꯤꯗꯤ
ꯁꯣꯔꯤ